ꯍꯂꯣ ꯍꯦꯜꯂ ꯀꯩꯗꯧꯔꯤꯒꯤ
ꯑ
ꯑꯩꯗꯤ ꯇꯨꯝꯃꯤꯌꯦꯦ ꯑꯩꯁ ꯉꯥꯏꯅꯦ ꯑ ꯑꯩ ꯅꯣꯏꯒꯤ ꯄ꯭ꯔꯖꯦꯟꯇꯦꯁꯟ ꯀꯃꯥꯏꯅ ꯇꯧꯒꯦ ꯉꯁꯤ ꯍꯥꯥ
ꯑꯉꯦ ꯑꯍꯝꯗꯗ ꯏ ꯑꯣꯏꯒꯤꯔꯥꯡꯗꯦꯕ ꯀꯣꯏꯁꯟꯗ
ꯑꯣ ꯑꯁ ꯅꯣꯏ ꯈꯔ ꯍꯩꯕꯒꯨꯝ ꯇꯧꯕꯒꯤ ꯍꯪꯕꯒꯤ ꯑꯣꯏꯔꯝꯒꯅꯤ
ꯇ꯭ꯋꯦꯟꯇꯤ ꯀꯨꯟ ꯂꯧ ꯍꯥꯏꯕꯅꯦꯕꯀꯣ ꯑꯦꯝꯗꯕꯤꯅ ꯑꯗꯨꯒ ꯑ ꯈꯪꯗꯦꯗ ꯅꯦꯛꯁ ꯅꯦꯛꯁ ꯇꯥꯏꯝꯗꯨꯅ ꯑꯃꯨꯛꯀꯖꯅ ꯇꯧꯔꯒꯦ
ꯀꯣꯏꯁꯟ ꯍꯪꯕꯒꯤ ꯇꯥꯏꯃꯤꯡꯗꯨꯁꯨ ꯍꯥꯞꯄꯒ ꯇ꯭ꯋꯦꯟꯇꯤ ꯃꯤꯅꯤꯠꯁ ꯍꯥꯏꯔꯣ ꯑꯣ ꯑꯩꯈꯣꯏꯗꯤ ꯇ꯭ꯋꯦꯟꯇꯤ ꯇꯨꯒꯨꯝꯕ ꯍꯥꯏꯕꯅꯦ
ꯌꯦꯡꯁꯦ ꯁꯥꯔꯗꯤ ꯀꯩꯅꯣ ꯆꯠꯁꯤꯦꯗꯅ ꯅꯍꯥꯟ ꯏꯪꯕ ꯃꯐꯝꯗꯣ
ꯑꯣ ꯁꯄꯩꯑ ꯑꯁ ꯄꯩꯁꯥ ꯂꯩꯔꯗꯤ ꯐꯥꯗꯣꯏꯕ
ꯄꯩꯁꯥ ꯄꯩꯁꯥ ꯉꯥꯛꯇꯅꯤ ꯍꯧꯖꯤꯛ
ꯎꯝ
ꯍꯣ ꯏ
ꯎ
ꯆ ꯄꯥꯎ ꯂꯅꯤ ꯐꯦꯁꯤꯂꯤ ꯂꯩꯇꯕ
ꯂꯩꯇꯦ ꯑꯩꯉꯣꯟꯗꯁꯨ ꯋꯥꯛꯀꯤꯡꯁꯨ ꯆꯠꯅꯤꯡꯉꯦ ꯐꯤꯔꯣꯜ ꯈꯔꯁꯤꯡꯁꯦ ꯑꯁ ꯌꯥꯝ ꯆꯟꯗꯕ ꯌꯥꯝ ꯂꯩꯈ꯭ꯔꯦ ꯑꯗꯨ ꯍꯥꯞꯄ ꯌꯥꯅꯕ ꯑꯃꯨꯛ ꯑꯁ ꯇꯟꯕꯗꯣ ꯏꯊꯟꯇꯗꯤ ꯆꯠꯄ ꯇꯅꯅ ꯑꯁ ꯃꯥꯁꯨ ꯆꯠꯁꯦ ꯆꯠꯁꯦ ꯍꯥꯏꯔꯒ ꯁꯨꯝ ꯆꯠ ꯆꯠ ꯆꯠꯁꯦꯅꯍ ꯀꯧꯔꯛꯇꯦ
ꯃꯥꯒꯤ ꯊꯕꯒꯤ ꯇꯥꯏꯃꯤꯡꯗꯨ ꯊꯔꯇꯤ ꯇꯅꯥꯅꯦ ꯀꯤꯡ ꯆꯠꯅꯤꯡꯉꯥꯏ ꯃꯇꯝ
ꯎꯝ ꯆꯠꯅꯗꯕ ꯑꯗꯨꯒꯤꯅꯦ ꯁꯚꯦꯟꯗ ꯂꯣꯏꯕꯅꯤꯅꯀꯣ ꯁꯚꯦꯟꯗ ꯂꯣꯏꯔꯦ ꯍꯥꯏꯔꯁꯨ ꯈꯔ ꯀꯨꯏꯅ ꯑꯃꯨꯛ ꯇꯧꯒꯅꯤ ꯈꯔ ꯃꯤꯅꯤꯠꯇꯣ ꯍꯦꯟꯒꯅꯦꯕ ꯃꯥꯗꯣ
ꯑꯗꯨꯗꯅꯕꯅꯤ ꯂ ꯍꯁꯄꯇꯥꯜꯗꯤ ꯑꯦ ꯑꯦꯠ ꯊꯥꯔꯇꯤꯔꯅꯤ
ꯎꯝ ꯑꯁ ꯑꯗꯨꯅꯦ ꯑꯗꯨ ꯗꯤ ꯑꯃꯨꯛ ꯍꯦꯟꯃꯟꯈ꯭ꯔꯦꯕ
ꯑꯦꯛꯁꯦꯞ ꯇꯧꯕꯤꯗ꯭ꯔꯤꯌꯦ ꯍꯥꯏꯕ꯭ꯔꯥ
ꯉꯁꯥꯏ ꯑꯩ ꯌꯦꯡꯕꯗꯤ ꯇꯧꯗꯦ ꯊꯣꯛꯂꯛꯇ꯭ꯔꯤꯌꯦ ꯃꯉꯥꯎꯗ ꯑꯃꯨꯛ ꯃꯉꯣꯟꯗ ꯑꯃꯨꯛ ꯔꯤꯐ꯭ꯔꯦꯁ ꯇꯧꯋ ꯍꯥꯏꯁꯤꯦꯔꯥ ꯈꯪꯗꯦ ꯉꯁꯥꯏ ꯑꯦ ꯉꯔꯥꯡꯁꯨ ꯀꯩꯅꯣ ꯅꯝꯖꯥꯏꯂꯨꯒꯤ ꯃꯃꯥꯗꯣ ꯃꯥꯅꯁꯨ ꯀꯣ ꯀꯣꯜ ꯇꯧꯁꯦ ꯈꯈꯣꯏꯅꯤꯁꯨ ꯍꯥꯏꯕꯅꯦꯕ ꯃꯥ ꯑꯃꯨꯛ ꯍꯥꯏꯔꯛꯀꯦ ꯍꯥꯏꯦ ꯍꯥꯥ
ꯅꯝꯕꯔ ꯂꯩꯕ꯭ꯔꯕ ꯑꯃꯒꯤ
ꯂꯩꯌꯦ ꯃꯥꯅ ꯍꯥꯏꯔꯛ ꯄꯅꯦꯗ ꯃꯥ ꯀꯩꯅꯣ ꯑꯉꯥꯡ ꯂꯩꯩꯕꯅꯤꯅ ꯑꯁ ꯃꯥ ꯁꯪꯕ ꯃꯇꯝꯗ ꯍꯥꯏꯔꯛꯀꯦꯀꯣ ꯍꯥꯏꯕꯅꯦꯕ ꯑꯩꯅ ꯏꯚꯤꯅꯤꯡꯗ ꯇꯧꯁꯦ ꯍꯥꯏꯕ ꯎꯝ
ꯇꯧꯔꯤꯗꯣ ꯉꯔꯥꯡꯁꯨ ꯅꯨꯡꯗꯥꯡ ꯄꯨꯡ ꯃꯥꯄꯟ ꯇꯥꯔꯦ ꯑꯗꯨꯋꯥꯏꯗ ꯀꯣ ꯇꯧꯔꯒ ꯂꯩꯕꯅꯦ ꯍꯥꯏꯌꯦ ꯏꯆꯦꯗꯣ ꯂꯝꯖꯥꯏꯒꯤ ꯃꯃꯥ
ꯑꯣ ꯑ ꯌꯨꯝ ꯌꯨꯝꯗ ꯑꯗꯨꯝ ꯂꯩꯕꯅꯤꯅ ꯈꯔ ꯄꯩꯁꯥ ꯇꯥꯥꯟꯕ ꯑꯣꯏꯅꯀꯣ ꯈꯤꯇꯪ ꯑꯆꯥꯄꯣꯠ ꯉꯪꯒꯤ ꯑꯁ ꯂꯩꯊꯣꯛ ꯂꯩꯁꯤꯟ ꯇꯧꯅꯕ ꯊꯥꯎꯗꯤ ꯑꯗꯨꯝ ꯌꯥꯏꯗꯅ
ꯎ ꯑꯩꯒꯤ ꯏ ꯑꯣꯂꯤꯕꯔꯒꯤ ꯃꯃꯥꯗꯁꯨ ꯍꯥꯏꯕꯤꯈꯤꯕꯅꯦ
ꯎ ꯐꯥꯏꯠꯅ ꯑꯗꯣ ꯑꯁꯤꯁꯦ ꯀꯩꯅꯣ ꯃꯅꯤꯄꯨꯔꯤ ꯅꯠꯇꯕꯤꯁꯨ ꯏꯪꯂꯤꯁꯇꯣ ꯍꯥꯞꯄ ꯌꯥꯗ꯭ꯔꯣ
ꯑꯗꯕ
ꯒꯦꯟꯇꯥꯗꯨꯗ ꯑꯩꯁꯨ
ꯄꯟ
ꯍꯥꯥ
ꯑꯗꯣ
ꯀꯩ ꯍꯥꯏꯕ
ꯗꯨ ꯑꯗꯨ
ꯑꯥ
ꯎ ꯇꯥꯏꯌꯦ
ꯑꯣ
ꯑꯗꯨꯒꯨꯝ ꯈꯔ ꯂꯧꯔꯦ ꯍꯥꯏꯌꯦ ꯆꯥꯎ ꯆꯥꯂꯒ ꯂꯩꯔꯤꯕꯕꯅꯤ ꯍꯥꯏꯔ ꯊꯥꯕꯀꯣ ꯑꯗꯣ
ꯗꯥꯏꯔꯦꯛ ꯀꯩꯅꯣ ꯗꯥꯏꯔꯦꯛ ꯆꯪꯕꯒꯤꯅꯦꯕꯀꯣ ꯑꯗꯨꯗꯤ
ꯆꯪꯉꯦ ꯗꯥꯏꯔꯦꯛꯅꯦ ꯉꯔꯥꯡ ꯑꯩꯉꯣꯟꯗ ꯊꯥꯔꯛꯑꯁꯨ
ꯅꯪ ꯅꯪꯗꯤ ꯀꯌꯥ ꯐꯪꯉꯦ
ꯑꯩ ꯌꯥꯝ ꯐꯪꯗꯦ ꯑꯩꯗꯤ ꯉꯔꯥꯡ ꯆꯪꯕꯗꯣ ꯀꯔꯤ ꯈꯔꯥ ꯐꯪꯗꯦ ꯂꯨꯄꯥ ꯀꯩꯅꯣ ꯅꯤꯐꯨ ꯅꯤꯐꯨ ꯁꯨꯗꯦ
ꯑꯣ ꯄꯨꯂꯞ ꯄꯨꯣꯂꯞ ꯍꯥꯏꯔꯗꯤ ꯀꯌꯥ ꯐꯥꯎ ꯆꯪ ꯪ ꯆꯪꯉꯕꯣ
ꯀꯩꯅꯣ ꯁꯤꯕꯇꯤ ꯏꯂꯝ ꯃꯅꯤ ꯁꯤꯕꯇꯤꯅ ꯏꯡꯂ ꯀꯔꯤꯔ
ꯑꯣ ꯅꯪꯒꯤꯇꯥꯛꯇꯦ ꯂꯣꯏꯔꯝꯃꯅꯤꯗꯅ
ꯂꯣꯏꯗ꯭ꯔꯤꯌꯦ
ꯀꯣꯜꯒꯤ ꯂꯣꯏꯗ꯭ꯔꯤꯕꯣ
ꯑꯩ ꯀꯣ ꯇꯧꯗ꯭ꯔꯤ ꯇꯧꯗꯦ ꯌꯥꯝꯅ ꯀꯩꯅꯣ ꯑꯩ ꯏꯆꯦꯗꯁꯨ ꯇꯧꯕꯗꯨꯁꯨ ꯌꯥꯝꯅ ꯇꯧꯗꯦꯕ
ꯑꯣ
ꯇꯒꯤꯗꯒꯤ
ꯇꯔꯥ ꯁꯨꯗ꯭ꯔꯗꯤ ꯌꯥꯗꯕ꯭ꯔꯣ
ꯌꯥꯏ ꯍꯦꯛ ꯀꯩꯅꯩꯅꯣ ꯅꯪꯒꯤꯗꯨꯣ ꯇꯧ ꯌꯥꯗ꯭ꯔꯤꯕꯣ
ꯑꯩꯒꯤ ꯇꯧꯕ ꯌꯥꯗ꯭ꯦꯔꯤꯕꯣ ꯍꯥꯏꯗꯤ
ꯕꯦꯔꯤꯐꯤꯀꯦꯁꯟ ꯇꯧꯕ ꯌꯥꯗ꯭ꯔꯤꯕꯣ ꯍꯥꯏꯕꯅꯦ ꯅꯪꯅꯦ
ꯌꯥꯗ꯭ꯔꯤꯌꯦ ꯆꯪꯗ꯭ꯔꯤꯌꯦ ꯅꯪ ꯅꯍꯥꯟ ꯑꯩꯈꯣꯏꯅꯤꯅ ꯇꯧꯔꯝꯕꯗꯣ ꯑꯗꯣ ꯆꯥꯡꯗꯦ ꯑꯩꯉꯣꯟꯗꯗꯤ ꯀꯩꯗꯧꯕꯩꯅꯣ ꯑꯩꯅ ꯇꯧꯗꯕꯒꯤꯔ
ꯈꯪꯗꯦ ꯑꯩꯁꯨ
ꯅꯪꯒꯤꯗꯤ ꯅꯪꯅ ꯇꯧꯗ꯭ꯔꯁꯨ ꯆꯪꯉꯦ ꯍꯥꯏꯕ ꯅꯠꯇ꯭ꯔꯣ
ꯑꯩꯅ ꯇꯧꯕꯒꯤꯔ ꯑꯩꯁꯨ ꯀꯍꯥꯎꯈ꯭ꯔꯦ
ꯏꯪꯀꯦꯇ ꯑꯗꯨꯗꯦ ꯇꯁꯨ
ꯍꯣꯔꯦꯟ ꯑꯃꯨꯛ ꯑꯃꯨꯛꯀ ꯌꯦꯡꯉꯨ
ꯉꯔꯥꯡꯔꯣꯏ ꯑꯩꯈꯣꯏꯅꯤ ꯇꯧꯕꯗꯣ
ꯉꯔꯥꯡ ꯉꯔꯥꯡ ꯇꯧꯗꯦ
ꯚꯥꯟꯗꯣ ꯑꯣ
ꯀꯩꯅꯣ ꯈꯔ ꯈꯔ ꯂꯩꯔꯒꯗꯤ ꯌꯥꯕꯅꯦꯕꯀꯣ ꯑꯩꯁꯨ ꯍꯦꯛ ꯇꯧꯔꯣꯏ ꯌꯥꯔꯤ ꯌꯥꯗꯦ
ꯎꯝ
ꯈꯔ ꯂꯩꯔꯒ ꯅꯨꯃꯤꯠ ꯑꯅꯤ ꯑꯍꯨꯝꯔꯥ ꯑꯗꯨ ꯃꯇꯥꯡꯗ ꯌꯥꯕꯅꯦꯕꯀꯣ
ꯎꯝ
ꯀꯁꯤꯛꯄ ꯅꯜ ꯑꯣꯏꯦ
ꯍ ꯍꯧꯖꯤꯛ ꯐꯥꯎꯗꯤ ꯆꯤꯛꯄ ꯍꯧꯗ꯭ꯔꯤ
ꯑꯩꯈꯣꯏꯒꯤꯗꯤ ꯑꯩꯈꯣꯏꯒꯤ ꯀꯥꯡꯁꯤꯗꯤ ꯀꯩꯅꯣ ꯌꯥꯝꯅ ꯏꯁꯃꯥꯔꯠ ꯑꯣꯏꯅꯦ
ꯈꯔ ꯑꯥꯏꯗꯤꯌꯥ ꯅꯣꯂꯦꯖ ꯍꯦꯟꯅ ꯂꯩꯕꯒꯤ ꯑꯣꯏꯔꯝꯒꯅꯤ ꯑ
ꯅꯦꯠꯋꯔꯥꯛꯁꯨ ꯅꯨꯡꯉꯥꯏ ꯇꯧꯔꯤꯁꯤꯦ ꯀꯩ
ꯍꯣꯏ ꯅꯨꯡꯉꯥꯏꯇꯦ ꯐꯔꯦ ꯐꯔꯦ ꯐꯔꯦ ꯇꯧꯋꯦ ꯎꯝ ꯑꯩꯁꯨ ꯋꯥꯁꯔꯨꯝ ꯆꯠꯅꯤꯡꯕꯅ ꯂꯣꯏꯔꯒ ꯂꯩꯕꯅꯦ ꯑꯩ ꯍꯧꯖꯤꯛ
ꯍꯣꯔꯦꯟꯗꯤ ꯐꯖꯅ ꯐꯖꯅ ꯚꯤꯗꯤꯑꯣ ꯌꯦꯡ
ꯌꯦꯡꯉꯣ ꯑꯩꯁꯨ ꯌꯦꯡꯒꯅꯤ
ꯑꯦꯦꯄꯦ ꯌꯥꯎꯔꯤꯕ
ꯅ ꯄꯦꯛꯂꯛꯏ ꯑꯩꯗꯤ ꯀꯣꯟꯅꯔꯅꯤ ꯉꯁꯤꯒꯤꯗꯤ ꯑꯗꯨꯝ ꯂꯩꯌꯦ
ꯌꯥꯖꯒ
ꯑꯁꯅꯦ ꯅꯨꯡꯉꯥꯏꯇꯦꯅꯦ
ꯑꯃꯈꯛꯇꯅꯦ ꯃꯥꯒꯤ
ꯑꯣ ꯏꯟꯖꯥꯡ ꯃꯅꯝ ꯑꯃ ꯊꯣꯛꯂꯛ ꯑꯃ ꯂꯥꯛꯑꯦ ꯁꯦꯟꯖꯥꯡ ꯑꯍꯥꯎꯕ ꯃꯅꯝ ꯂꯥꯛꯑꯦ ꯍ
ꯀꯨꯝ꯭ꯔꯣꯗ ꯉ
ꯎꯝ ꯁꯃꯤꯦ ꯍꯔꯥꯡ ꯉꯀꯨꯝꯃꯒꯦ ꯏꯁꯊꯔꯣꯏ ꯆꯥꯕꯅ ꯐꯥꯕꯒꯨꯝ ꯇꯧꯋꯦ ꯏꯁꯊꯔꯣꯏ ꯆꯥꯅꯕꯁꯨ ꯑꯃꯨꯛ ꯀꯩꯅꯣ ꯂꯩꯇ꯭ꯔꯤꯅꯦ ꯑꯣ ꯇꯥꯇꯥꯔꯦ ꯑꯃꯛ ꯊꯔꯣꯏ ꯆꯥꯔꯁꯤꯦꯔꯥ ꯈꯪꯗ꯭ꯔꯦꯗ ꯑꯁ ꯊꯔꯣꯏ ꯆꯥꯅꯕꯁꯨ ꯉꯥꯔꯤ ꯑꯃꯨꯛ ꯂꯩꯇ꯭ꯔꯤ ꯉꯁꯤ ꯁꯇꯔꯗꯦ ꯅꯠꯇ꯭ꯔꯣ ꯎꯝ ꯉꯁꯤ ꯂꯩꯔꯛꯑꯣ ꯍꯥꯏꯕꯅꯦ ꯑꯗꯨ ꯂꯩꯔꯛꯇꯦ ꯐꯥ ꯍꯣꯏ ꯍꯣꯏ ꯐꯔꯦ ꯐꯔꯦ ꯊꯝꯃꯦꯀꯣ ꯎꯝ